ꯇꯥꯌꯦ
ꯑꯩ ꯈꯟꯗꯣꯛ ꯈꯟꯖꯤꯟꯁꯦ ꯍꯥꯏꯐꯦꯠ ꯍꯩꯇ꯭ꯔꯤꯕꯒꯤ ꯈꯨꯠꯂꯣꯏꯗ꯭ꯔꯤꯕꯩ ꯈꯔ ꯀꯨꯏꯅ ꯆꯪꯉꯦ ꯑꯗꯣ ꯏꯃꯥꯟꯅꯕꯤꯅ ꯍꯜꯂꯛꯑꯝꯃꯦ ꯍꯧꯖꯤꯛ ꯇꯥꯇꯠ ꯇꯥꯇꯠ ꯈꯟ ꯌꯥꯔꯅꯤ ꯀꯥꯏ ꯊꯨ ꯆꯂ
ꯑꯣ ꯍꯥꯏꯗꯤ ꯑꯩꯈꯣꯏꯗ ꯁꯥꯔꯒ ꯁꯤ ꯁꯥꯕꯅꯤꯅ ꯐꯨꯔꯤꯠꯇꯣ ꯑꯗꯨꯝ ꯂꯧꯊꯣꯛ ꯂꯧꯊꯣꯛꯑ ꯂꯩꯑꯦꯕꯀꯣ
ꯑꯥ
ꯅꯞꯄꯒꯤ ꯉꯝꯗꯕꯩ ꯑꯗꯨꯅꯅꯦ ꯑꯗꯨꯝ ꯃꯤ ꯃꯃ ꯑꯩꯈꯣꯏ ꯃꯥ ꯥꯟꯅꯕꯤ ꯃꯃꯥꯟꯗ ꯍꯥꯏꯔ ꯅꯣꯏ ꯑꯗꯨꯃꯥꯏꯅ ꯐꯨꯔꯤꯠ ꯂꯧꯊꯣꯛꯄ ꯍꯩꯅꯈꯤꯕꯒꯤ ꯑꯗꯨꯝ ꯍꯩꯅꯅꯤ ꯀꯣꯌꯦ ꯑꯗꯣ ꯈꯅꯤ ꯏꯔꯉꯥꯏꯅꯦ ꯍꯥꯏ ꯃꯣꯏ ꯃꯄꯜꯂ ꯑꯃ ꯂꯩꯈ꯭ꯔꯦ ꯀꯧꯀꯧ ꯆꯦꯦꯜꯂꯦꯗ ꯑꯗꯨꯃꯥꯏꯅ ꯇꯧꯗꯣꯔꯦꯗꯣꯅ
ꯑꯧ ꯑꯧ ꯑꯣꯕꯔꯝ ꯂꯩꯒꯦꯕꯒꯤ ꯍꯥꯏꯅꯒꯤ ꯑꯣꯟꯈꯤꯕꯗꯣ
ꯎꯝ ꯑꯗꯨꯅ ꯑꯩꯁꯨ ꯍꯧꯖꯤꯛꯀꯥꯟꯅꯦ ꯑꯀꯧꯕ ꯅꯍꯥꯟꯒꯩ ꯁꯦꯠꯇ꯭ꯔꯁꯨ ꯍꯧꯖꯤꯛꯀꯥꯟꯗ ꯁꯦꯠꯂꯦ ꯍꯥꯏꯕ ꯍꯥꯏꯗꯤ
ꯑ ꯑꯗꯨꯗꯤ ꯅꯪꯗꯤ ꯁꯤꯗ ꯁꯤꯗ ꯂꯥꯛꯑꯀꯥꯟꯗ ꯅꯪꯗꯤ ꯏꯪꯗꯣꯏꯅꯤꯀꯣ
ꯍ ꯌꯦꯡꯅꯦ
ꯑꯩꯈꯣꯏꯗꯤ ꯁꯥꯕꯅ ꯁꯤꯔꯦ
ꯎꯝ ꯃꯊꯪ ꯊꯥ ꯑꯅꯤꯗꯣ ꯑꯃꯨꯛꯣꯏꯅ ꯁꯥꯗꯣꯏꯅꯦ ꯑꯗꯨ ꯃꯇꯝꯗꯤꯦ
ꯑ ꯁꯥꯗꯧ ꯃꯥꯜꯂꯦ ꯅꯠꯇ꯭ꯔꯒ ꯁꯥꯕꯅ ꯇ꯭ꯔꯒꯥ ꯅ‌ꯣꯡꯖꯨ ꯊꯥ ꯇꯥꯕꯃ ꯅꯣꯡ ꯇꯥꯕ ꯍꯧꯖꯤꯛꯀꯥꯟꯁꯨ ꯑꯗꯨꯝ ꯇꯥꯏꯌꯦꯕ
ꯑꯗꯨꯅ ꯑꯃꯨꯛ ꯃꯅꯤꯄꯨꯔꯒꯤꯅꯤꯅ ꯁꯤ ꯁꯤꯗꯗꯤ ꯃꯨꯛ ꯊꯥꯗꯣꯏꯅꯤꯅꯦ ꯁꯤꯗꯤꯗꯤ ꯌꯥꯝꯅ ꯏꯉꯥꯒꯨꯝꯕ ꯏꯉꯥ ꯏꯉ‌ꯦꯟ ꯏꯉꯥ ꯏꯉ‌ꯦꯟ ꯑꯣꯏꯗ꯭ꯔꯕꯅꯤꯅ ꯑꯗꯨ ꯑꯗꯨꯒꯤꯗꯗꯤ ꯁꯥ ꯗ‌ꯣꯏꯅꯦꯕ ꯁꯤ ꯃꯇꯝꯁꯦ
ꯑꯥ ꯑꯗꯨꯗ ꯊꯣꯛꯂꯛꯍꯧꯗꯣꯏꯅꯤꯅ ꯌꯥꯝ ꯐꯔꯕꯅꯦ
ꯕ ꯑꯃꯨꯛ
ꯑꯧ ꯆꯪꯗ꯭ꯔꯀꯥꯟꯗꯅ ꯈꯔ ꯐꯗꯧ ꯃꯥꯜꯂꯦ ꯅꯠꯇ꯭ꯔꯒ ꯅꯣꯡꯖꯨ ꯊꯥ ꯇꯥꯕ ꯑꯃ ꯅꯪ ꯆꯪꯈꯤꯕꯒ ꯃꯣꯏ ꯑꯗꯣꯝꯗ
ꯑꯗꯨ ꯅꯣꯡꯖꯨ ꯊꯥ ꯊꯥꯕꯁꯦ ꯃꯣꯏꯁꯨ ꯌꯥꯝ ꯇꯥꯗꯤꯌꯦ ꯀꯟꯅ
ꯍꯣꯏ ꯑꯗꯨꯕꯨꯗꯤ
ꯌꯥꯝ ꯀꯟꯅ ꯑꯩꯈꯣꯏꯗ ꯇꯥꯕ ꯑꯗꯨꯃꯥꯏꯅ ꯃꯥꯅꯤꯄꯨꯔ ꯇꯥꯕ ꯑꯗꯨꯃꯥꯏꯅ ꯑꯣꯏꯗꯦꯕ ꯁꯤꯁꯦ ꯅꯣꯡ ꯊꯥꯗꯣꯛꯈꯛ ꯇꯥ ꯔ ꯖꯝ ꯖꯝ ꯖꯝ ꯖꯝ ꯅꯣꯡ ꯅꯨꯃꯤꯠ ꯑꯃꯁꯦ ꯑꯍꯤꯡꯗꯒꯤ ꯍꯦꯛꯇ ꯅꯣꯡ ꯂꯩꯁꯤꯨꯅ ꯅꯣꯡ ꯀꯛꯆ ꯅꯨꯃꯤꯠ ꯑꯃꯗꯤꯗꯤ ꯆꯨꯞꯄ ꯇꯥꯔꯅꯤꯗꯅ
ꯑꯥ ꯑꯥ
ꯑꯗꯨꯒ ꯑꯗꯨꯝ
ꯑꯣ ꯑꯩꯈꯣꯏ ꯁꯤꯗꯗꯤ ꯍꯧꯖꯤꯛꯀꯥꯟꯁꯦ ꯅꯣꯡꯖꯨ ꯊꯥ ꯑꯣꯏꯕꯩꯔꯥ ꯀꯩꯅꯣ ꯈꯪꯗꯦꯕꯀꯣ ꯌꯥꯝꯅ ꯀꯩꯅꯣ ꯇꯧꯋꯦ ꯅꯨꯡꯇꯤꯒꯤ ꯅꯣꯡꯁꯦ ꯈꯔ ꯈꯤꯛꯍꯧꯗ꯭ꯔꯗꯤ ꯍꯩꯅꯗꯕꯩ ꯇꯥꯏꯞꯇꯅꯦ ꯎꯝ ꯅꯍꯥꯟꯒꯤ ꯅꯣꯡ ꯇꯥꯒꯗꯤ ꯌꯥꯝ ꯅꯣꯛꯅꯤꯡꯖꯥꯅꯤ ꯎꯝ ꯍꯥꯏꯗꯤ ꯂꯣꯏꯃꯛ ꯆꯨꯕ ꯌꯥꯔ ꯀꯣꯟꯅꯔꯔꯣꯏ ꯀꯥꯏꯅꯒ ꯌꯨꯝ ꯑꯃꯃꯝꯗ ꯈꯔ ꯒ꯭ꯔꯗꯤ ꯈꯤꯛꯑꯝꯃꯒꯦ ꯀꯥꯏꯔꯦꯛ ꯈꯤꯛꯑꯝꯕꯩ ꯇꯥꯏꯞꯇ ꯄꯦꯗ꯭ꯔꯦꯛ ꯄꯦꯗ꯭ꯔꯦꯛ ꯄꯦꯗ꯭ꯔꯦꯛ ꯇꯧꯔꯒ ꯌꯨꯝ ꯈꯨꯗꯤꯡꯒꯤ ꯈꯤꯛꯑꯝꯃ ꯆꯠꯈ꯭ꯔꯤꯕ꯫
ꯑꯗꯨ ꯑꯗꯨꯃꯥꯢ ꯈꯤꯛꯑꯝꯕꯗꯣ ꯏꯪꯗ꯭ꯔꯥꯅꯦ?
ꯏꯪꯗꯦ ꯅꯍꯥꯟꯒꯤꯗꯨꯗꯤ ꯍꯥꯏꯗꯤ ꯁꯨꯡꯀꯛ ꯈꯪꯍꯧꯗꯦ꯫
ꯑꯣ ꯑꯗꯣ ꯁꯤꯒꯤꯖꯤꯅꯦ ꯅꯣꯡꯖꯦ ꯀꯟꯅ ꯆꯨꯔꯝꯃꯒ ꯍꯦꯛꯇ ꯏꯪꯉꯒ ꯅꯣꯡꯂꯩ ꯅꯨꯡꯁꯤꯠ ꯇꯧꯔꯅꯤꯅ ꯍꯥꯏꯗꯤ ꯃꯐꯝꯗꯣ ꯂꯝꯍꯥꯡꯖꯨ ꯑꯣꯏꯕꯩꯅꯦꯕ꯫ ꯑꯗꯨꯒꯤ ꯇꯧꯔꯅꯤ ꯑꯗꯨꯒ ꯅꯨꯉꯥꯟ ꯁꯥꯒ ꯁꯥꯇ꯭ꯔꯣ ꯑꯣ ꯁꯥꯇ꯭ꯔꯣ
ꯑꯁ ꯑꯗꯨ ꯁꯤꯗꯁꯨ ꯍꯥꯏꯐꯦꯠꯇꯤ ꯍꯧꯔꯦ ꯑꯗꯨꯃꯥꯏꯅ ꯇꯧꯕꯗꯣ ꯍꯥꯏꯗꯤ ꯉꯔꯥꯡꯅ ꯑꯃꯨꯛ ꯅꯣꯡ ꯈꯪꯆꯨ ꯆꯨꯔꯒ ꯉꯁꯤꯅ ꯑꯃꯨꯛ ꯈꯪꯁꯥ ꯁꯥ ꯑꯗꯩꯗꯤ ꯍꯥꯌꯦꯡꯅ ꯑꯃꯨꯛ ꯅꯣꯡꯃꯨꯛ ꯆꯨꯔꯅꯤ ꯑꯗꯩꯗꯤ ꯑꯃꯨꯛ ꯈꯪꯁꯥ ꯑꯃꯨꯛ ꯑꯗꯨ ꯑꯌꯨꯛꯇ ꯅꯣꯡ ꯆꯨꯔꯝꯃ ꯅꯨꯡꯊꯤꯟꯗ ꯈꯪꯁꯥ ꯊꯥꯕꯒ ꯌꯥꯎꯋꯦ ꯑꯗꯒꯤ ꯅꯨꯡꯊ ꯈꯪ ꯁꯥ ꯁꯥꯔꯝꯃꯒ ꯗꯥꯡ ꯋꯥꯏꯔꯝꯗ ꯆꯨꯊꯥꯕ ꯑꯃ
ꯎꯝ
ꯅꯍꯥꯟ ꯏꯁꯤꯡ ꯊꯨꯝꯃꯦꯕ ꯈꯪꯕ꯭ꯔꯥ ꯑꯩꯈꯣꯏ ꯁ꯭ꯋꯥꯏ ꯁ꯭ꯋꯥꯏꯁꯨ ꯀꯩꯁꯨ ꯑꯃ ꯀ꯭ꯋꯥꯛ ꯀꯩꯊꯦꯜ ꯒꯤꯗ ꯎꯝ ꯑꯗꯨꯝ ꯊꯨꯝꯕꯗꯣ ꯊꯨꯝꯃꯦꯕ ꯑꯗꯨꯗꯨꯒꯅꯦ ꯑ ꯑꯩ ꯑꯗꯨ ꯅꯨꯃꯤꯠꯇꯨꯗꯤ ꯎꯝ ꯀꯩꯅꯣꯒ ꯂꯥꯏꯔꯤꯛ ꯇꯥꯛꯄꯒ ꯑꯝꯇ ꯆꯠꯇ꯭ꯔꯦꯕꯀꯣ ꯏꯁꯤꯡ ꯊꯨꯝꯃꯦ ꯊꯣꯛꯄ ꯄ ꯌꯥꯗ꯭ꯔꯦꯅ ꯑꯗꯨꯒ ꯑꯗꯨ ꯌꯥꯝ ꯐꯤꯕꯝ ꯀꯥꯏꯔꯕꯗꯨ ꯅꯨꯃꯤꯠ ꯑꯃ ꯑꯅꯤꯒ ꯑꯗꯨꯝ ꯊꯨꯝꯗꯧ ꯃꯥꯜꯂꯨꯔꯦ ꯑꯗꯨꯗꯨꯒ ꯅꯣꯡꯉꯥꯜꯂꯒ ꯅꯨꯡꯁꯥ ꯌꯥꯡꯈꯩ ꯁꯥꯕꯒꯤ ꯂꯣꯏ ꯍꯟꯊꯈ꯭ꯔꯦ ꯑꯗꯨꯝ ꯈꯨꯗꯛꯇ
ꯎꯝ ꯑꯗꯨꯒꯅꯦ ꯁ꯭ꯋꯥꯥꯏꯒꯤ ꯐꯕ ꯑꯃꯗꯅꯦꯀꯣ ꯑ ꯍꯟꯗꯛ ꯉꯔꯥꯡ ꯅꯍꯥꯟꯗ ꯍꯥꯏꯗꯤ ꯊꯥ ꯃꯃꯥꯡ ꯁꯤꯒꯤ ꯊꯝ ꯃꯥꯡꯗ꯭ꯔꯦ ꯍꯪꯗꯦ ꯂꯧ ꯊꯥꯔꯒ ꯃꯣꯏꯒꯤ ꯆꯨꯖꯥꯛ ꯋꯤꯠ ꯀꯩꯕ ꯒꯤꯍꯨ ꯗꯣ
ꯑꯥ ꯑꯥ ꯑꯥ
ꯑꯗꯨꯒꯅꯦ ꯀꯜꯂꯨꯂꯒ ꯍꯔꯤ ꯍꯨꯟꯕꯩ ꯈꯥꯎꯔꯨꯗ ꯍꯥꯏꯕ ꯈꯥꯎꯔꯦ ꯑꯗꯨ ꯈꯥꯎꯂꯣꯏ ꯔꯒ ꯍꯦꯛ ꯂꯣꯏꯕꯒ ꯃꯩ ꯊꯥꯔꯦ ꯑꯗꯨꯒꯅꯦ ꯑꯗꯨꯝ ꯊꯥꯍꯔꯦ ꯍꯧꯖꯤꯛ ꯍꯧꯔꯤꯃꯣ
ꯍꯥꯏꯃ ꯌꯥꯝ ꯊꯨꯗ꯭ꯔꯣ
ꯊꯨꯏ ꯍꯥꯏꯕ ꯊꯨꯁꯨ ꯇꯨꯏ ꯑꯗꯨ ꯍꯅ ꯂꯞꯁꯨ ꯂꯦꯞꯇꯦ
ꯑꯧ
ꯑꯗꯨꯅꯅꯦ ꯃꯣꯏ ꯐꯥꯔꯤꯁꯦ ꯃꯣꯏ ꯍꯥꯏꯗꯤ ꯂꯦꯞꯇꯕꯅꯤꯅ ꯑꯩꯈꯣꯏꯗꯤ ꯑꯃꯨꯛ ꯂꯦꯞꯄ ꯈꯪ ꯇꯧꯗ꯭ꯔꯅ ꯍꯧꯖꯤꯛ ꯀꯗꯥꯛ ꯀꯗꯥꯛ ꯇꯍꯥꯛ ꯏꯁꯤꯡ ꯆꯥꯏꯕ ꯑꯣꯏꯔꯒꯗ ꯑꯗꯨꯒꯅꯦ ꯁꯤꯒꯤ ꯍꯩꯀ꯭ꯔꯨꯁꯤꯁꯤꯅ ꯎꯝ ꯇꯝꯂꯣꯏꯅꯤ ꯑꯗꯨꯒ ꯀꯦꯟꯈ꯭ꯔꯅꯤ ꯀꯦꯟꯈ꯭ꯔꯒ ꯑꯃꯨꯛ ꯄꯊꯛ ꯑꯅꯧꯕ ꯆꯣꯡꯉꯅꯤ ꯇꯥ ꯇꯥ ꯊꯨꯖꯥꯅꯤ ꯍꯧꯕ ꯈꯣꯠꯄ
ꯑꯗꯣ ꯑꯃꯨꯛꯁꯨ ꯐꯩ ꯑꯃꯨꯛꯁꯨ ꯐꯠꯇꯦ ꯍꯥꯏꯗꯤ ꯍꯥꯔ ꯌꯥꯝ ꯆꯪꯉꯕꯅꯤꯅ
ꯆꯪꯉꯝꯅꯤ ꯑꯗꯨꯏꯁꯨ ꯁꯤꯗꯤ ꯍꯩꯀ꯭ꯔꯨꯁꯤꯗꯤ ꯍꯥꯔ ꯆꯪꯒꯦꯗ
ꯍꯣꯏ ꯑꯗꯨꯕꯨꯗꯤ ꯑꯗꯨ ꯄꯤꯛꯁꯜꯂꯛꯀꯗꯣꯏꯅꯦ ꯑꯩꯈꯣꯏ ꯅꯣꯕꯥꯞ ꯁꯨꯝ ꯄꯛꯜꯂꯛꯏꯅꯦ ꯈꯣꯡ ꯁꯦꯟꯅꯗꯕꯅꯤꯅ
ꯎꯝ ꯑꯗꯨꯗꯤ ꯄꯤꯛꯑꯒ ꯁꯤ ꯍꯩꯀ꯭ꯔꯜꯁꯨꯦ ꯌꯥꯝ ꯄꯤꯑꯦ ꯍꯥꯟꯅꯗꯒꯤ ꯃꯁꯥꯒꯤ ꯈꯨꯄꯥꯛꯥꯛꯃꯨꯛ ꯆꯥꯎꯕꯗ ꯑꯣꯏꯑꯦꯕ ꯍꯩꯀꯨꯜꯁꯦ ꯌꯥꯝ ꯆꯥꯎꯋꯦꯕ
ꯑꯥ ꯑꯥ
ꯑꯗꯨꯝ ꯆꯤꯛꯁꯜꯂꯁꯨ ꯌꯥꯝ ꯀꯟꯅ ꯄꯤꯕ ꯑꯣꯏꯕ ꯍꯥꯏꯗꯤ ꯍꯥꯟꯅ ꯆꯥꯎꯕ ꯌꯥꯝ ꯆꯥꯎꯕ ꯑꯣꯏꯕꯅꯤꯅ
ꯅ ꯊꯗꯣ ꯄꯗꯣ ꯍꯩ ꯆꯕ ꯌꯥꯕ ꯃ ꯇꯥ ꯐꯅꯤ
ꯑꯗꯨꯅꯤ ꯑꯁꯤꯗꯅꯤꯅꯦ ꯍꯗꯤꯦ ꯆꯝꯄ꯭ꯔꯥꯁꯦ ꯌꯥꯝ ꯍꯧꯗꯤ ꯍꯧꯔꯦꯕ ꯑꯗꯨꯒꯗꯨꯉꯥꯟꯅ ꯆꯥꯒꯗꯧꯔꯅ ꯃꯍꯥꯎꯗꯣ ꯊꯨꯝꯕꯣꯏ ꯈꯥꯕꯣꯏ ꯇꯣꯟꯂ ꯂꯩ
ꯑꯁ ꯎꯝ ꯑꯩꯅ ꯍꯟꯖꯕ꯭ꯔ ꯁꯨꯝꯕ ꯊꯛꯀꯦꯅ ꯂꯩꯔꯛꯑꯦ ꯑꯗꯨꯒ ꯅꯣꯡ ꯃꯪꯕꯣꯏ ꯀꯩꯕꯣꯏ ꯑꯗꯨꯝ ꯇꯧꯔ ꯂꯩꯔꯛꯑꯦ ꯎꯗꯒꯦ ꯊꯛꯄ ꯐꯪꯗ꯭ꯔꯦ ꯄꯠꯈꯤꯕꯅ ꯍꯥꯟꯗꯣꯏꯔꯥꯅ ꯀꯤꯖꯩꯦ ꯐ꯭ꯔꯤꯖꯇꯕꯨꯗꯤ ꯊꯝꯃꯦ ꯑꯗꯒꯤ ꯅꯍꯥꯟ ꯃꯃꯥꯡ ꯑꯝꯗꯁꯨ ꯌꯥꯝ ꯁꯥꯏꯌꯦꯕꯀꯣ ꯊꯪꯅ ꯊꯪꯅꯅ ꯅꯨꯃꯤꯠ ꯅꯤꯅꯤꯃꯨꯛ
ꯎꯝ
ꯑꯩꯁꯦ ꯑꯌꯤꯡꯕꯗꯣ ꯍꯥꯏꯗꯤ ꯆꯨꯞꯅꯕꯗꯣ ꯑꯌꯤꯡꯕꯗꯣ
ꯑꯝ
ꯍꯡꯕꯗꯨꯣ
ꯈꯪꯉꯤ ꯈꯪꯉꯤꯅ ꯍꯥꯏꯗꯣ ꯑꯃꯗ ꯕꯂꯞꯇꯣ
ꯑ ꯑꯗꯨꯔ ꯇꯣ ꯑꯗꯨꯗꯣ ꯑꯩꯁꯦ ꯂꯩꯕ ꯆꯠꯂꯦꯕ ꯈꯪꯕ꯭ꯔꯥ ꯑꯗꯨꯒꯒꯅꯦꯗꯨ ꯗꯨꯀꯥꯟ ꯃꯔꯤ ꯃꯉꯥꯃꯨꯛ ꯁꯨꯏꯌꯦꯕꯀꯣ ꯑꯩꯅ ꯆꯪꯉꯤꯗꯣ ꯂꯣꯏꯅꯅꯕ ꯌꯥꯎꯔꯝꯗ꯭ꯔꯤꯕ ꯍꯥꯏꯗꯤ ꯄꯨꯡꯍꯥꯡ ꯍꯥꯡꯉꯝꯃꯤꯕ ꯑꯗꯨꯒꯤ ꯕꯔꯥ ꯍꯥꯞꯐꯝꯗꯣ
ꯑꯣ ꯑꯩꯅ ꯈꯜꯂꯤꯁꯦ ꯅꯪꯅ ꯅꯪꯅ ꯑꯄꯥꯝꯕꯗꯣ ꯅꯪꯄꯥꯝ ꯐꯪꯗꯕꯁꯤꯅꯦ
ꯅꯠꯇꯦ ꯑꯁ ꯌꯥꯝ ꯁꯥꯔ ꯃꯥꯜꯂꯦ ꯃꯤꯈꯩꯁꯦ ꯂꯣꯏ ꯂꯩꯅꯈ꯭ꯔ ꯃꯥꯜꯂꯦꯅ ꯈꯜꯂꯦꯕ ꯑꯩꯁꯦ ꯑꯗ ꯑꯣꯔꯤꯅ ꯍꯥꯕ ꯗꯨꯀꯥꯟ ꯑꯆꯧꯕꯁꯨ ꯗꯨꯀꯥꯟ ꯑꯆꯧꯕꯗ ꯌꯥꯎꯝꯒꯅꯤ ꯀꯥꯏꯅ ꯆꯪꯉꯒ ꯗꯨꯀꯥꯟ ꯑꯆꯧꯕꯗꯣ ꯑꯝꯇ ꯌꯥꯎꯝꯗ꯭ꯔꯤꯕ ꯀꯩꯅꯣꯗꯪ ꯌꯥꯎꯔꯝꯃꯤꯕ ꯑꯃ ꯄꯦꯛꯀꯦꯠ ꯄꯦꯛꯀꯦꯠ ꯑꯣꯏꯅ ꯐ꯭ꯔꯣꯖꯟꯒꯤ ꯌꯥꯝ ꯂꯥꯛꯏꯗꯅ ꯍꯧꯖꯤꯛꯀꯥꯟꯗꯤ
ꯅ ꯐꯥꯞꯃꯤꯅ ꯀꯕ
ꯍꯥꯏꯗꯤ ꯃꯔꯞ ꯅꯠꯇꯕ ꯍꯥꯏꯗꯤ ꯃꯣꯃꯣꯒ ꯁꯥꯕ ꯒꯨꯝꯕꯒꯤ ꯃꯣꯃꯣꯒꯨꯝꯕ ꯀꯩꯒꯨꯝꯕ ꯐ꯭ꯔꯣꯖꯟ ꯐꯨꯗꯁ ꯌꯥꯝ ꯂ
ꯑꯣ ꯍꯣ ꯍ ꯍꯣꯏ
ꯎꯝ ꯑꯗꯨꯒꯨꯝꯕꯗꯣ ꯑꯣꯏꯅ ꯂꯩꯔꯝꯃꯦꯕ ꯕꯔꯞꯇꯣ ꯑꯝꯇ ꯂꯩꯔꯝ ꯗꯦꯕ ꯑꯗꯨꯗꯗꯨ ꯋꯥ ꯑꯩꯗꯣ ꯎꯝ ꯂꯩꯗꯕꯩ ꯍꯟꯒꯦ ꯇꯧꯔꯒ ꯗꯨꯀꯥꯟ ꯃꯆꯥꯗ ꯑꯣꯏꯅ ꯆꯪꯉꯦꯕꯀꯣ ꯗꯨꯀꯥꯟ ꯃ ꯆꯗ ꯕꯨꯗꯤ ꯌꯥꯎꯔꯝꯃꯦ ꯑꯗꯣ ꯃꯥ ꯌꯥꯎꯔꯝꯃꯤꯗꯣ ꯇꯔꯥ ꯄꯤꯕ ꯑꯃ ꯇꯔꯥ ꯄꯤꯕ ꯑꯃ ꯀꯩꯅꯣꯗꯣ ꯀꯝꯄꯅꯤꯒ ꯃꯃꯤꯡ ꯈꯪꯗꯕꯗꯣ
ꯎꯝ ꯎꯝ
ꯑꯗꯨ ꯑꯣꯏꯕ ꯑꯗꯨꯒꯤ ꯑꯃꯨꯛꯁꯨ ꯇꯟꯕ ꯑꯗꯩꯗꯤ ꯈꯔ ꯑꯣꯠꯂꯦ ꯑꯗꯨꯒ ꯈ꯭ꯋꯥꯏ ꯃꯈꯥꯗ ꯑ ꯃꯪꯒꯤꯒꯤ ꯑꯃꯛ ꯑꯃꯅ ꯀꯣꯝꯂꯥꯒꯤ ꯑꯃꯝꯒ ꯂꯩꯔꯛꯑꯦ ꯀꯩꯅꯣꯒꯤ ꯑꯩꯈꯣꯏ ꯁ꯭ꯋꯥꯏꯗ ꯁꯥꯖꯕ ꯑꯣꯏꯕꯗꯣ
ꯎꯝ
ꯑꯗꯨꯗꯣ ꯑꯗꯨ ꯑꯅꯤꯗꯣ ꯂꯩꯔꯛꯑꯦ ꯑꯗꯨꯒ ꯃꯪꯒꯦꯒꯤꯗꯨꯗꯤ ꯑꯗꯨꯝ ꯈꯨꯗꯛ ꯆꯥꯊꯣꯛꯈ꯭ꯔꯦꯕꯀꯣ ꯑꯗꯨꯒ ꯑꯃ ꯑꯗꯨꯅ ꯍꯌꯦꯡ ꯅꯣꯡꯉꯥꯜꯂꯒ ꯆꯥꯔꯒꯦ ꯊꯝꯖꯜꯂꯦ ꯑꯗꯨꯒ ꯅꯣꯡ ꯆꯨꯔꯤꯕ
ꯇꯥꯎꯗꯦ
ꯒ ꯃꯪꯕꯒ ꯆꯨꯕꯒ ꯃꯪꯕꯒ ꯇꯧ ꯂꯩꯔꯦ ꯍꯞꯇꯥ ꯑꯃꯃꯨꯛ ꯑꯗꯨꯝ ꯀꯨꯜꯂꯒ ꯂꯩꯔꯦ ꯚꯔꯞꯇꯣ ꯆꯥꯕꯤꯗ꯭ꯔꯦ ꯑꯗꯨꯒ ꯅꯣꯡꯃ ꯆꯦꯅ ꯌꯥꯛꯑꯦ ꯈꯪꯕ꯭ꯔꯥ
ꯎꯝ
ꯑꯗꯨ ꯑꯌꯥ ꯆꯄ ꯅꯨꯃꯤꯠꯇꯨ ꯑꯗꯨꯝ ꯗꯟꯗꯤꯒꯤ ꯇꯥꯏꯞꯇ ꯆꯥꯍꯧꯔꯒꯦꯅ ꯆꯥꯍꯧꯔꯦ
ꯎꯝ
ꯑꯗꯨꯒ ꯅꯣꯡꯉꯥꯜꯂꯒ ꯅꯣꯡ ꯃꯪꯉꯦ
ꯎꯝ
ꯑꯗꯣ ꯅꯣꯡꯃꯪꯕꯗꯨꯗ ꯑꯃꯨꯛ ꯉꯔꯥꯡꯗꯣ ꯕꯔꯞꯇꯣ ꯆꯥꯁꯤꯟꯈ꯭ꯔꯕꯅꯤꯅ ꯐꯖꯔꯦ
ꯎꯝ ꯀꯩꯅꯣ ꯑꯩꯅ ꯅꯪꯉꯣꯟꯗ ꯇꯤꯜꯍꯧ ꯄꯨꯔꯒꯦ ꯍꯥꯏꯗ꯭ꯔꯥ ꯑꯩꯈꯣꯏꯒꯤ ꯀꯩꯅꯣ ꯁꯤꯗ ꯖꯤꯑꯣꯣ ꯃꯥꯔꯠ ꯂꯩꯕꯗ ꯅꯛꯑꯦꯕꯀꯣ
ꯎꯝ ꯎꯝ
ꯀꯨꯝꯕꯅꯦꯕ ꯑꯗꯨꯗ ꯂꯨꯄꯥ ꯃꯉꯥ ꯄꯤ ꯍꯥꯏꯕꯗ ꯑꯩꯅ ꯀꯦꯖꯤ ꯑꯝꯗ
ꯑꯝ ꯎꯥ
ꯅꯍꯥꯟ ꯍꯟꯗꯛꯇ ꯊꯥꯟꯔꯗꯤ ꯊꯥꯡꯈꯠꯈ꯭ꯔꯦ ꯀꯨꯟ ꯃꯉꯥ ꯌꯧꯈ꯭ꯔꯦ
ꯑꯦ ꯃꯉꯥꯗꯒꯤ
ꯍꯉ ꯑꯗꯨꯁꯨ ꯀꯦꯖꯤ ꯑꯝꯗ
ꯀꯩꯅ ꯀꯩ ꯀꯅꯣ ꯅ ꯃꯥꯏ ꯑꯣ ꯌꯥꯝ ꯊꯤꯅ ꯇꯥꯡꯈꯠꯇ꯭ꯔꯣ ꯍꯥꯏꯗꯤ ꯑꯩꯈꯣꯏ ꯁ꯭ꯋꯥꯏꯗꯗꯤ ꯇꯥꯡꯈꯠꯄ ꯂꯨꯄꯥ ꯃꯉꯥ ꯇꯔꯥ ꯍꯦꯟꯕꯩ ꯋꯥꯅꯤ
ꯈꯪꯗꯦ ꯑꯗꯨ ꯃꯣꯏ ꯑꯗꯨ ꯃꯤ ꯂꯧꯅꯔꯦ ꯈꯪꯕꯩꯔꯥ ꯀꯔꯤꯒꯤꯅꯣ ꯈꯪꯗꯦ ꯅꯠꯇ꯭ꯔꯒ ꯍꯟꯗꯛꯇꯤ ꯇꯥꯡꯈꯠꯄꯩꯔꯥ ꯈꯪꯗꯦꯕꯀꯣ ꯇꯥꯡꯈꯠꯂꯦ ꯑꯗꯨꯒ ꯑꯩꯅ ꯁꯤꯖꯤꯟꯅꯔꯤꯕ ꯍꯧꯖꯤꯛꯀꯤ ꯍꯥꯞꯄꯤꯕꯗꯣ ꯑ ꯀꯨꯏꯔꯛꯄꯒꯤ ꯌꯥꯝꯁꯤꯅꯃꯛ ꯅꯨꯗꯒꯤ ꯀꯨꯟꯊ꯭ꯔꯥ ꯑꯃꯨꯛ ꯂꯧꯔꯛꯑꯦ ꯇꯣꯉꯥꯟꯅ ꯑꯃꯨꯛ
ꯎꯝ
ꯊꯤꯜꯂꯛꯄꯒꯤ ꯑꯗ ꯍꯩꯅ ꯗꯅꯦ ꯐ ꯀꯣꯡ ꯌꯥ ꯄꯣꯠꯇꯨꯅꯦ ꯑꯗꯨꯁꯨ ꯑꯗꯨꯃꯅ ꯂꯧꯔꯦ ꯑꯗꯨꯒ ꯕꯤ ꯑꯃ ꯍꯥꯞꯄꯒ ꯌꯦꯡꯉꯦ ꯅꯧꯅ ꯍꯥꯞꯄꯒ ꯑꯗꯨꯒꯗꯤ ꯑꯃꯨꯛ ꯃꯉꯣꯟꯗꯗꯤ ꯑꯃꯨꯛ ꯀꯩꯅꯣ ꯇꯧꯗ꯭ꯔꯦ ꯂꯧꯗ꯭ꯔꯦ
ꯍꯥꯥ
ꯃꯣꯏꯗ ꯁꯨꯝ ꯀꯨꯏꯔꯛꯄ ꯄꯒꯤ ꯀꯁꯇꯃꯔ ꯑꯀꯣꯏꯕ ꯑꯣꯏꯕꯒꯤ ꯃꯥꯜꯂꯦꯕ ꯁꯨꯝ ꯄꯩꯁꯥ ꯍꯥꯞꯄ ꯂꯩꯗꯣ ꯑꯧꯎ ꯍꯥꯏꯗꯤ ꯌꯥꯝꯅ ꯄꯤꯔꯝꯃꯦꯕ ꯀꯩ ꯀꯩꯅꯣ ꯍꯥꯏꯗꯤ ꯀꯥꯟꯅ ꯀꯥꯟꯅꯕ ꯄꯩꯁꯥ ꯇꯥꯕ ꯇꯪꯈꯥꯏ ꯇꯥꯕ ꯈꯣꯠꯄ ꯄꯤꯔꯝꯃꯦꯕ
ꯎꯝ ꯑꯣꯏꯣꯏꯔꯝꯒꯅꯤ ꯁꯨꯝ ꯂꯩꯁꯜꯂꯛꯑꯕꯅꯤꯅ ꯃꯣꯏ ꯃꯥꯡꯖꯔꯛꯑꯅꯤꯅ
ꯍꯣꯏ ꯇꯣꯡꯗꯤ ꯌꯥꯝ ꯇꯣꯡꯉꯦꯕ ꯑꯈꯣꯏ ꯆꯪꯖꯔꯒꯅꯦ ꯍꯣꯏ ꯆꯪꯉꯒ ꯈꯟꯖꯒꯦ ꯍꯥꯏꯁꯨ ꯌꯥꯗꯕꯤꯅꯦ ꯍꯥꯏꯕ ꯑꯩ ꯑꯗꯨꯝ ꯇꯧꯑꯣ ꯁꯤꯗꯩꯩ ꯂꯩꯌꯨ ꯈꯣꯠꯂꯣꯅ
ꯍꯥꯥ
ꯈꯤꯇꯪꯗꯤ ꯉꯥꯏꯔꯦꯕ ꯅꯪ ꯊꯣꯛꯇꯣꯏꯁꯦ
ꯎꯝ ꯍꯣꯏ ꯈꯤꯇꯪ ꯉꯥꯏ ꯅꯨꯃꯤꯠ ꯍꯞꯇꯥ ꯑꯃ ꯑꯗꯨꯃꯥꯏꯅ ꯑꯣꯏꯔ ꯒꯨꯝ ꯇꯧꯕꯅꯦ
ꯎꯝ
ꯂꯩꯔꯛꯀꯦ ꯇꯧꯅꯦ ꯂꯩꯔꯛꯑꯔꯣꯏ ꯍꯥꯏꯗꯤꯝ ꯆꯞ ꯃꯥꯟꯅꯔꯦ ꯀꯨꯟ ꯃꯉꯥ
ꯍꯣꯏ ꯍꯣꯏ ꯍꯣꯏ ꯃꯥꯟꯅꯔꯦ ꯑꯗꯨꯗꯤ
ꯑꯁ ꯃꯌꯥꯡ ꯅꯨꯄꯤ ꯑꯃ ꯂꯥꯎꯔꯤꯖꯦ ꯌꯦꯡꯎꯅꯦ
ꯃꯉꯥ ꯃꯉꯥꯗ ꯑꯣꯏꯔꯗꯤ ꯐꯕ ꯎꯝ
ꯑꯁꯤꯒꯤ ꯃꯌꯥꯡ ꯅꯨꯄꯤꯁꯦ ꯈꯪꯕ꯭ꯔꯥ ꯀꯩꯅꯣꯇꯧꯏꯕ ꯑꯥ ꯀꯩꯅꯣ ꯇꯥꯕ꯭ꯔꯥ
ꯇꯥꯏꯌꯦ ꯍꯥꯏꯌꯣ
ꯃꯁꯛꯁꯦ ꯀꯩꯁꯨꯗꯤ ꯇꯧꯗꯦꯕ ꯑꯗꯨꯁꯨꯅꯦ ꯃꯤ ꯅꯣꯛꯁꯜꯂꯒ ꯀꯧꯔꯒ ꯑꯗꯨ ꯃꯤꯅ ꯗ꯭ꯔꯦꯁ ꯁꯦꯠꯄꯗꯣ ꯀꯩ ꯃꯨꯟ ꯃꯨꯟ ꯌꯦꯡꯕꯗ ꯁꯦꯠꯄ
ꯑꯥ
ꯇꯧꯏ ꯍꯥꯏꯕ ꯃꯌꯥꯡꯒꯤ ꯍꯧꯅꯕꯤ ꯌꯦꯡꯉꯒ ꯈꯨꯌꯦꯡ ꯂꯥꯌꯦꯡꯗꯨꯁꯨ ꯅꯣꯛꯁꯜꯂꯒ ꯑꯗꯨꯝ ꯍꯤꯍꯤꯇꯧꯔꯒ ꯌꯦꯡ ꯂꯩꯕꯗꯣ ꯊꯨꯀꯠꯇꯕꯗꯨꯣ ꯑꯣꯏꯌꯦꯕ ꯈꯔ ꯉꯥꯎ ꯃꯥꯜꯂꯦ ꯍꯥꯏꯕ ꯑꯗꯨꯒꯤꯅꯦ ꯊꯕꯛ ꯇꯧꯕꯁꯤꯅꯦ ꯇꯟꯕ ꯑꯣꯏꯌꯦꯕ ꯀꯥꯥꯁꯦ ꯆꯪꯉꯛꯅꯤ ꯁꯦꯡꯗꯣꯛꯑꯔꯣꯏ ꯇꯝ ꯇꯝꯅ ꯃꯈꯨꯠꯁꯦ ꯊꯤꯟꯗꯣꯛꯅꯤꯡꯕꯣꯏ ꯊꯤꯟꯗꯣꯛꯇꯕꯣꯏ ꯇꯧꯔꯅꯤ ꯁꯤꯠꯂꯝꯃꯅꯤ ꯂꯣꯏ ꯇꯥꯔꯛꯅꯤ ꯄꯥꯛꯊꯔꯒꯁꯨ ꯁꯤꯠꯇꯦ ꯑꯗꯨꯅ ꯌꯥꯝ ꯁꯦꯡꯗꯦ ꯍꯥꯏꯕ
ꯅꯪ ꯍꯧꯖꯤꯛ ꯅꯪ ꯍꯧꯖꯤꯛ ꯀꯥꯗ ꯀꯅꯥ ꯀꯅꯥ ꯄꯨꯜꯂꯤꯒꯦ
ꯎꯝ ꯑꯩ ꯑꯃ ꯍꯥꯎꯅꯨꯄꯤꯗꯣ
ꯎꯝ
ꯃꯌꯥꯡ ꯅꯨꯄꯤ ꯑꯃꯒ
ꯑꯣ ꯅꯣꯏ ꯑꯍꯨꯝ ꯑꯍꯨꯝ
ꯎꯝ ꯑꯗꯨ ꯀꯩꯅꯣ ꯇꯧꯋꯦ ꯃꯃꯥꯡꯗꯗꯤ ꯑꯩꯁꯨ ꯍꯣꯡꯒꯦꯁꯨ ꯍꯥꯏꯗ꯭ꯔꯥꯅꯦ
ꯑꯥ
ꯑꯗꯨꯗꯣ ꯍꯣꯡꯕꯗꯣ ꯌꯥꯗ꯭ꯔꯦꯗꯅ ꯑꯗꯣ ꯍꯟꯗꯛꯇꯁꯨ ꯍꯣꯡꯒꯗꯧꯅꯤ ꯍꯟꯗꯛꯇꯣ ꯍꯣꯡꯕꯗꯣ ꯉꯔꯥꯡ ꯍꯥꯏꯔꯨꯏꯕꯀꯣ ꯑꯗꯨ ꯃꯥꯅ ꯍꯥꯏꯅꯦ ꯅꯣꯔꯠ ꯏꯁꯀꯤ ꯂꯣꯏꯅꯃꯛ ꯅꯝꯊꯤꯕꯅꯤꯅ ꯅꯣꯏꯅ ꯆꯥꯏꯔꯤꯗꯣ ꯅꯝꯊꯤ ꯀꯤ ꯑꯗꯨꯅ ꯂꯩꯍꯟꯅꯤꯡꯗꯦ ꯄꯨꯂꯞ ꯐ꯭ꯂꯨꯔꯗ ꯑꯣꯏꯅ ꯈꯥꯏꯗꯣꯛꯀꯦꯗꯧꯅꯤ ꯍꯥꯏꯗꯤ ꯊꯥꯛ ꯊꯥꯛ ꯈꯥꯏꯗꯣꯛꯀꯦ ꯇꯧꯅꯤ ꯅꯣꯔꯠ ꯏꯁ ꯇꯣꯉꯥꯟꯅ ꯑꯣ ꯑꯩꯅ ꯑꯗꯨ ꯃꯦꯝ ꯑꯩꯁꯨ ꯅꯣꯏꯒ ꯂꯩꯃꯤꯟꯅꯅꯤꯡꯗꯦ ꯑꯩꯈꯣꯏꯁꯨ ꯅꯣꯂꯦꯖ ꯇꯣꯉꯥꯟꯅ ꯂꯩꯖꯅꯅꯤꯡꯉꯦ ꯑꯗꯨꯁꯨ ꯑꯗꯨꯅ ꯑꯅꯤꯁꯨꯕꯗ ꯂꯩꯗꯨꯗ ꯑꯣꯏꯅ ꯂꯩꯕꯗ ꯁꯦꯝꯕꯤꯌꯣ ꯑꯗꯨ ꯑꯣꯏꯅ ꯍꯥꯏꯔ ꯀꯥꯟꯗꯁ ꯑꯗꯨ ꯌꯦꯡꯒꯦꯕ ꯑꯃꯗꯨꯗ ꯉꯥꯡꯅꯔꯒ ꯇꯧꯒꯗꯕꯅꯤ ꯃꯥꯅ ꯃꯥꯅ ꯃꯍꯧꯁꯥꯅ ꯃꯥꯅ ꯁꯤꯟꯗꯣꯏꯅꯦꯕ ꯑꯇꯩ ꯃꯌꯥ ꯀꯩ ꯀꯗ ꯄꯨ ꯍꯣꯡꯉꯦ ꯍꯥꯏ ꯄꯨꯗꯤ ꯍꯣꯡꯉꯤꯅꯤꯀꯣ ꯑꯗꯨꯒ ꯑꯩꯈꯣꯏꯁꯨ ꯂꯥꯛꯑꯀꯥꯟꯗ ꯑꯁ ꯑꯗꯨ ꯌꯥꯏ ꯑꯗꯨꯅ ꯌꯥꯗꯦ ꯈꯣꯠꯇꯦ ꯍꯥꯏꯗꯣ ꯑꯩ ꯍꯧꯖꯤꯛ ꯉꯁꯤꯁꯦ ꯆꯠꯂꯒ ꯑꯩꯈꯣꯏꯒꯤ ꯅꯣꯔꯠ ꯏꯁꯀꯤ ꯅꯨꯄꯥ ꯑꯃ ꯁꯦꯟꯅꯕ ꯑꯃ ꯂꯩꯌꯦꯕꯀꯣ ꯑꯣ ꯆꯤꯠ ꯑꯗꯨꯗꯂꯅꯦꯕ ꯑꯗꯨ ꯥꯡꯑꯣꯗ ꯄꯤꯅꯤ ꯁꯃꯥꯏ ꯇꯧꯔ ꯁꯔꯅ ꯌꯥꯔ ꯍꯉ ꯍꯅ
ꯌꯥ ꯀꯄ
ꯌꯥꯗ꯭ꯔꯣꯏꯗꯪꯉꯣꯏꯗꯤ ꯊꯥꯗꯣꯏꯣ
ꯀꯥꯏꯗ ꯍꯟꯗꯦꯅ
ꯃꯊꯛ ꯃꯉꯥꯗꯤ ꯃꯉꯥ ꯁꯨꯗꯅꯤꯅꯦ ꯑꯩꯈꯣꯏ ꯂꯩꯗꯣ
ꯎꯝ
ꯑꯅꯤꯁꯨꯕꯗ ꯂꯩꯒꯦ ꯇꯧꯕ ꯁꯥꯅꯩ ꯁꯤꯈꯤꯗꯣꯏꯑꯕ
ꯍꯣꯏ ꯀꯥꯈꯠ ꯀꯨꯝꯗꯥꯖꯨ ꯋꯥꯏꯗꯅ
ꯍꯥꯏꯗꯤ ꯏꯁꯥꯎꯁꯨ ꯍꯥꯏꯔꯗꯤ ꯑꯗꯨ ꯑꯩꯅ ꯍꯥꯏꯒꯦ ꯇꯧꯕ ꯁꯨꯃꯥꯏꯅ ꯃꯊꯛꯇ ꯑꯅꯤꯁꯨꯕꯗ ꯂꯩꯕ ꯃꯌꯥꯡꯗꯣ ꯊꯥꯡꯗꯕꯀꯣ ꯃꯈꯥꯗ ꯍꯥꯡꯉꯤꯗꯣ ꯃꯈꯥꯗ ꯂꯥꯛꯀꯦ ꯍꯥꯏꯕ ꯌꯥꯗꯕꯩꯅꯦꯕ ꯑ
ꯑꯥ
ꯑꯍꯥꯟꯕꯗ ꯂꯥꯛꯀꯦ ꯑꯗꯨ ꯑꯗꯨꯗꯤ ꯑꯗꯨ ꯊꯥꯡꯗꯧꯒ ꯑꯩꯈꯣꯏꯗꯤ ꯑ ꯑꯅꯤꯁꯨꯗ ꯂꯥꯛꯑꯒꯦꯅ ꯍꯥꯏꯗꯨ ꯃꯥ ꯌꯥꯗꯗꯤ ꯑꯩ ꯗꯝꯈꯤ ꯈꯔ ꯇꯧꯗ ꯌꯥꯔꯣꯏ
ꯇꯁꯣ ꯂꯩꯖꯕꯤ ꯑ
ꯑꯗꯨꯗ ꯎꯠꯇꯗꯤ ꯑꯔ ꯃꯥ ꯎꯠꯇꯗꯤ
ꯎ ꯑꯣ ꯅꯣꯏꯁꯦ ꯇꯣꯉꯥꯟꯅ ꯅꯣꯔꯠ ꯏꯁꯀꯤ ꯅꯨꯄꯥ ꯑꯃꯗꯤ ꯊꯝꯃꯦꯕ
ꯎꯝ ꯄꯨꯡ ꯔꯑꯣ ꯇꯥꯔꯦꯅ ꯔꯑꯣ ꯒꯥꯔꯤ ꯆꯂꯦ
ꯑ